ꯁꯤꯀꯤ ꯇꯣ ꯇꯥꯕ꯭ꯔꯥ ꯑꯩ ꯋꯥꯠ ꯏꯌꯥꯠꯄꯅꯦꯕꯥ
ꯎꯝ
ꯑꯗꯨꯒ ꯋꯥꯏꯐꯥꯏꯒꯤ ꯃꯇꯝ ꯋꯥꯏꯐꯥꯏꯗ ꯃꯇꯣꯝꯗ ꯑꯃꯨꯛ ꯃꯨꯊꯠꯈ꯭ꯔꯕ ꯃꯥꯜꯂꯦ
ꯑꯣ ꯑꯣ
ꯑꯗꯨꯗꯨꯅꯀꯣ
ꯍ
ꯑꯣ ꯀꯌꯥꯗ ꯂꯣꯏꯒꯅꯤ ꯍꯥꯏꯔꯣ ꯑꯩ ꯖꯥꯝꯗꯤ
ꯃꯣꯏ ꯄꯨꯡ ꯑꯃ ꯃꯈꯥꯏ ꯑꯗꯨꯋꯥꯏꯗ ꯑꯗꯨꯝ ꯂꯧꯒꯅꯤ
ꯑꯁ ꯑꯗꯨ ꯐꯥꯎꯅ ꯉꯥꯏꯗꯣꯏꯕ
ꯍꯣꯏ ꯑꯩ ꯃꯨꯟꯒꯦ ꯇꯧꯕꯅꯦ ꯑꯗꯨꯝ ꯍꯧꯖꯤꯛꯁꯨ ꯁꯥꯕ ꯑꯣꯏꯈ꯭ꯔꯕꯅꯤ
ꯑꯣ
ꯃꯔꯝꯗꯤ ꯑꯃꯨꯛꯀ ꯑꯦꯁꯤꯒꯨꯝꯕ ꯂꯩꯔꯗꯤ ꯐꯗꯣꯛꯏꯕ ꯑꯦꯁꯤ ꯑꯗꯨꯁꯨ ꯑꯩꯈꯣꯏ ꯍꯥꯞꯇꯕꯒꯤ
ꯎꯝ
ꯐꯣꯔ ꯍꯋꯤꯂꯔꯗꯗꯤ ꯑꯣꯏꯕꯅꯦꯕ ꯑꯗꯨꯕꯨ
ꯎꯝ
ꯅꯪꯗꯤ ꯀꯩꯗꯧꯔꯝꯃꯤꯅꯣ
ꯂꯣꯡꯉꯒ ꯂꯩ ꯐꯃꯨꯡꯗ
ꯍꯨꯃꯥꯡ ꯂꯣꯏ ꯆꯨꯠꯂꯝꯃꯅꯤ
ꯑ ꯁꯥꯗꯦ ꯁꯥꯗꯦ ꯍꯨꯃꯥꯡ ꯊꯣꯛꯇꯤꯌꯦ ꯑꯩꯗꯤ ꯍꯣꯏ ꯍꯨꯃꯥꯡ ꯊꯣꯛꯇꯦ ꯍꯥꯏꯕ ꯁꯥꯗꯦ ꯍꯥꯏꯕ
ꯑꯣ ꯅꯨꯡꯁꯥ ꯁꯥꯗ꯭ꯔꯣ ꯑꯗꯣꯝꯗꯗꯤ
ꯍ ꯍꯧꯖꯤꯛꯀꯤ ꯁꯥꯗꯦ ꯍꯣꯏ ꯃꯥꯝꯃꯦ
ꯎꯝ ꯢꯁ ꯒꯨꯗ ꯋꯦꯗꯔ ꯑꯣꯏꯔꯝꯅꯤ
ꯍꯣꯏ ꯑꯗꯨꯕꯨ ꯑꯁ ꯑꯩꯈꯣꯏꯗ ꯌꯥꯝ ꯂꯥꯡꯕꯗꯣ ꯑꯩꯈꯣꯏ ꯃꯅꯥꯛ ꯈꯥꯗ ꯊꯕꯛ ꯇꯧꯕꯀꯣ ꯌꯨꯝ ꯁꯥꯕ ꯑꯗꯨꯒꯤ ꯑꯁ ꯀꯩ ꯀꯩ ꯃꯈꯣꯟꯅꯣ ꯌꯥꯝ ꯇꯥꯏꯌꯦ ꯑꯁ ꯅꯨꯡꯉꯥꯏꯗꯕꯗꯣ ꯈꯣꯢꯗꯧ ꯌꯥꯝ ꯁꯥꯎꯅꯤꯡ
ꯇꯞꯅ ꯇꯞꯅ ꯇꯧꯕꯤꯌꯨ ꯍꯥꯏꯌꯣ
ꯌꯥꯗ꯭ꯔꯦꯅꯦ ꯇꯞꯅ ꯇꯞꯅ ꯇꯥꯛꯑꯣ ꯍꯥꯏꯕꯗꯣ ꯃꯣꯏꯗꯤ ꯃꯌꯥꯡ ꯀꯥꯡꯕꯨꯒꯤ ꯊꯨ ꯊꯨꯅ ꯇꯧꯕꯅꯦꯕ ꯑꯗꯨꯗꯅꯤ ꯌꯥꯗꯦ ꯑꯩ ꯇꯥꯅꯤꯡꯗꯕ ꯅꯪ ꯂꯣꯏꯔꯦ
ꯎꯝ ꯅꯪ ꯑ ꯀꯔꯤ ꯀꯔꯤ ꯍꯣꯟꯅꯔꯤꯒꯦ
ꯍꯥꯥ ꯀꯩ ꯀꯩ ꯍꯣꯠꯅꯔꯤꯒꯦ ꯍꯥꯏꯕ
ꯍꯣꯏ
ꯍꯥ
ꯑꯁ ꯑꯥ ꯍꯥ ꯗꯨꯀꯥꯟ ꯐꯝꯃꯦ
ꯀꯩ ꯗꯨꯀꯥꯟ
ꯍꯥ
ꯑꯣꯂꯦꯝ ꯄꯤꯌꯥ ꯈꯨꯃꯟ ꯂꯝꯄꯥꯛꯇ ꯂꯩꯕꯗꯣ ꯈꯪꯕ꯭ꯔꯥ
ꯈꯪꯗꯦ
ꯈꯪꯉꯔꯣꯏ ꯑꯗꯨꯗꯤ ꯅꯪ ꯀꯣꯡꯕꯗ ꯂꯩꯔꯣꯀꯣ ꯎꯝ
ꯅꯪ ꯑꯗꯨꯔꯣꯝꯗ ꯂꯩꯕ꯭ꯔꯣ ꯍꯥꯏꯁꯦ
ꯍꯣꯢ ꯍꯣꯏ ꯑꯗꯨꯔꯣꯝꯗ ꯂꯩꯕꯔꯥ ꯑꯈꯣꯢꯁꯦ ꯎꯝ
ꯑꯩꯗꯤ ꯈꯨꯟꯗ ꯂꯩ
ꯀꯩ ꯍꯣꯠꯅꯔꯤꯕ ꯑꯗꯨꯗ ꯑꯦꯛꯖꯥꯝ ꯑꯦꯛꯖꯥꯝ ꯄ꯭ꯔꯤꯄꯦꯔꯦꯁꯟꯒꯨꯝꯕ ꯇꯧꯕ꯭ꯔꯣ
ꯍꯣꯏ ꯇꯧꯋꯦ
ꯌꯥꯝ ꯅꯩꯀꯣ ꯃꯤ ꯃꯆꯥꯗꯤꯀꯣ
ꯎꯝ
ꯍꯣꯠꯅꯕ ꯌꯥꯝ ꯀꯜꯂꯤꯀꯣ ꯌꯥꯝ ꯌꯥꯝ ꯀꯜꯂꯛꯢꯀꯣ
ꯀꯂꯛꯎꯅꯨꯗ ꯂꯥꯏꯔꯤꯛꯀ ꯄꯥꯅꯤꯡꯗꯝꯅꯦ
ꯍꯦ ꯍꯦ ꯀꯔꯤ ꯑꯦꯛꯖꯥꯝꯅꯦ ꯍꯥꯢꯕ
ꯑꯩꯗꯤ ꯁꯨꯝ ꯑꯦꯁ ꯑꯦꯁ ꯁꯤꯒꯤ ꯇ꯭ꯔꯥꯏ ꯇꯧꯒꯦ ꯍꯥꯢꯕꯅꯤꯗ
ꯑꯩꯒꯤ ꯔꯨꯝ ꯑꯩꯒꯤ ꯍꯦꯛ ꯊꯥꯡꯅꯕ ꯔꯨꯝꯗꯣ
ꯎꯝ
ꯑꯗꯨꯁꯨ ꯑꯦꯁ ꯑꯦꯁ ꯁꯤ ꯒꯤ ꯍꯧꯖꯤꯛ ꯐꯥꯎꯕ ꯂꯣꯏꯔꯒ ꯂꯩꯕ ꯃꯥꯜꯂꯦ ꯃꯥꯁꯨ ꯇ꯭ꯔꯥꯢ ꯇꯧꯕꯅꯣ ꯍꯥꯢꯔ ꯀꯔꯝꯀꯥꯟꯗ ꯊꯥꯒꯗꯕ꯭ꯔꯣ ꯅꯣꯢꯗꯤ ꯄꯥꯅ
ꯎꯝ ꯃꯥꯗꯣ ꯑꯟꯗꯔ ꯒ꯭ꯔꯦꯖꯨꯑꯦꯁꯟ ꯑꯣꯏꯔꯤꯕꯣ ꯅꯠꯇ꯭ꯔꯒ ꯑꯕꯞ ꯒ꯭ꯔꯦꯖꯨꯑꯦꯁꯟ ꯔꯣ
ꯑꯥ ꯃꯥꯁꯦ ꯑꯩꯅ ꯈꯟꯕꯗ ꯍꯩꯁ ꯑꯗꯨꯔꯥ ꯈꯪꯗꯤꯌꯦ ꯑꯩ ꯍꯪꯗꯤꯌꯦ ꯑꯗꯨꯒꯨꯝꯕꯗꯨꯗꯤ ꯑꯗꯨꯃꯥꯏꯅ ꯇꯧꯋꯦ ꯍꯥꯏꯕꯒꯤꯔ ꯈꯪꯗꯦ ꯑꯩ ꯍꯪꯗꯦ
ꯑꯟꯗꯔ ꯑꯟꯗꯔ ꯒ꯭ꯔꯦꯖꯨꯑꯦꯁꯟ ꯑꯣꯏꯔꯗꯤ ꯑꯩꯈꯣꯏ ꯐꯣꯔꯝ ꯐꯤꯜ ꯑꯞ ꯇꯧꯅꯤꯡꯉꯥꯏ ꯊꯣꯛꯂꯛꯇ꯭ꯔꯤ ꯑꯗꯨꯒꯤ
ꯑꯣ
ꯑꯗꯨꯕꯨ ꯑꯕꯞ ꯁꯦ ꯒ꯭ꯔꯦꯖꯨꯌꯦꯁꯟ ꯑꯣꯏꯔꯗꯤ ꯃꯣꯏ ꯑꯥꯒꯁꯇ ꯊꯥꯗꯣꯏꯅꯤ
ꯑꯣ ꯑꯣ
ꯑꯝ ꯑꯩ ꯀꯥꯡ ꯀꯥꯡ ꯂꯩꯕ ꯅꯨꯃꯤꯠ ꯇ ꯑꯗꯨꯔꯣꯝꯗ ꯀꯣꯏꯔꯛꯄ ꯌꯥꯏ
ꯀꯣꯢꯔꯛꯀꯦ ꯍꯌꯦꯡꯅꯤꯅꯦ ꯍꯌꯦꯡꯅꯤꯅꯦ ꯀꯥꯡꯁꯦ
ꯍꯣꯏ ꯑꯩꯗꯣ ꯑꯣꯐꯔ ꯑꯣꯐꯔ ꯈꯔ ꯊꯤꯕꯅꯤ ꯑꯣꯐꯔ ꯂꯩꯕ ꯑꯗꯣ ꯑꯁꯤ ꯅꯥꯒꯥꯔꯝꯗ ꯗ꯭ꯔꯦꯁ ꯗ꯭ꯔꯦꯁ ꯂꯩꯅꯤꯡꯉꯥꯢ
ꯐꯖ ꯐꯖꯕꯅꯦ ꯍꯣꯏ ꯈꯔꯥꯕꯨꯗꯤ ꯑꯗꯨꯝ ꯊꯤꯕꯁꯨ ꯌꯥꯎꯏ ꯑꯗꯨꯕꯨ ꯄꯥꯡꯒꯟꯗꯤ ꯇꯥꯕꯗꯣ ꯕꯖꯥꯔꯗꯥꯅ ꯐꯩꯌꯦ ꯕꯖꯥꯔꯗꯥ ꯆꯠꯂꯣ
ꯎꯝ ꯑꯩꯗꯤ ꯑꯃ ꯑꯦꯝ ꯂꯩꯕꯀꯣ ꯑꯗꯨꯒꯤꯅꯤꯗ ꯑꯃ ꯈꯛꯇꯪ ꯂꯩꯅꯤꯡꯉꯦ ꯑꯗꯨ
ꯆꯪꯒꯨꯅꯥ ꯗꯨꯂꯥꯂꯦꯟꯁꯨ ꯗ꯭ꯔꯦꯁ ꯌꯥꯝꯕꯅꯦ
ꯂꯂ ꯂꯗꯤ ꯃꯃ ꯍꯦꯅ ꯀꯥꯏ ꯂ ꯂꯗꯤ ꯑꯩ ꯈꯨꯟꯗꯒꯤ ꯅꯨꯡꯇꯤ ꯏꯝꯐꯥꯜꯗ ꯂꯥꯛꯑꯦꯕꯀꯣ ꯑꯗꯨ ꯃꯣꯔꯅꯤꯡ ꯑꯦꯕ꯭ꯔꯤ ꯃꯣꯔꯅꯤꯡ ꯑꯗꯨ ꯑꯁ ꯑꯗꯣ ꯍꯌꯦꯡ ꯅꯠꯇ꯭ꯔꯣ ꯍꯪꯆꯤꯠꯇꯤ ꯐꯖꯅ ꯀꯣꯏꯊꯔꯒꯦ ꯇꯧꯕ
ꯆꯂꯣ ꯆꯂꯣ ꯆꯂꯣ ꯄꯩ ꯊꯥꯔꯣ ꯀꯣꯏ ꯊꯥꯔꯣ
ꯎꯝ ꯅꯪꯁꯨ ꯂꯨꯝꯕ ꯂꯥꯛꯀꯦ ꯇꯧꯕ ꯑꯗꯨꯅꯤ
ꯂꯥꯛꯑꯣ ꯂꯥꯛꯑꯣ
ꯎꯝ ꯑꯩ ꯂꯥꯛꯑꯒ ꯀꯩ ꯄꯤꯖꯒꯦ ꯍꯥꯏꯕꯅꯣ
ꯀꯩꯕꯨ ꯄꯤꯖꯅꯦꯒꯦ ꯀꯩꯁꯨ ꯄꯤꯖꯅꯤꯡꯉꯥꯏꯁꯨ ꯂꯩꯇꯦ ꯅꯪꯁꯨ ꯀꯩꯁꯨ ꯆꯥꯅꯤꯡꯗꯦ ꯍꯥꯏꯗꯥꯏ
ꯍꯣꯏꯅꯦ ꯍꯣꯏꯅꯦ
ꯅꯪꯅ ꯄꯨꯔꯛꯀꯗꯕꯅꯤꯅꯦ ꯀꯔꯤꯅꯣꯅꯦ ꯅꯄꯥꯥꯅ ꯛꯀꯗꯕꯅꯦ ꯀ ꯇꯒꯗꯕꯦ
ꯍꯣꯏ ꯑꯩꯅ ꯑꯩꯅ ꯑꯆꯥꯄꯣꯠ ꯄꯨꯔꯛꯑꯗꯤ ꯅꯪꯅ ꯀꯩꯅꯣꯝꯃ ꯇ꯭ꯔꯤꯠ ꯇꯧꯕꯗꯤ ꯌꯥꯏꯅ
ꯍꯣꯏ ꯅꯪꯅ ꯑꯆꯥꯛꯄ ꯑꯩꯗꯤ ꯑꯆꯛꯄ ꯆꯥꯅꯤꯡꯗꯌꯦ ꯑꯉꯥꯡ ꯅꯗꯤꯌꯦꯦ
ꯎ
ꯦ ꯑꯩꯗꯤ ꯏꯆꯥ ꯂꯣꯄꯤꯗꯣꯏꯅꯦ ꯅꯪꯒꯤ
ꯀꯥꯏꯗꯦ ꯑꯩꯗꯤ ꯔꯦꯠ ꯇꯤꯗꯣ ꯌꯥꯝ ꯄꯥꯝꯕꯅꯦ
ꯑ ꯔꯦꯗꯤꯤꯣ ꯆ ꯋꯗꯥꯥꯛ ꯁꯨꯒꯔ ꯑꯣ
ꯋꯤꯗꯥꯥꯎꯠ ꯁꯨꯒꯔ ꯋꯤꯗꯥꯥꯎꯠ ꯁꯨꯒꯔ
ꯑꯁ ꯆꯒꯗ
ꯑꯥꯎ
ꯑꯁ ꯁꯅꯧꯕ ꯌꯥꯝ ꯃꯥꯂꯦ ꯑꯣ
ꯍ ꯑꯩꯗꯤ ꯑꯗꯨꯝ ꯑꯗꯨꯒꯨꯝꯕ ꯊꯒꯠꯂꯦ ꯑꯩꯈꯣꯏꯁꯦ ꯑꯩꯈꯣꯏ ꯇꯔꯥ ꯆꯗꯤꯀꯣ ꯑꯗꯨꯒꯨꯝꯕ
ꯍꯣꯏ ꯍꯣꯏ ꯆꯨꯝꯃꯦ ꯆꯨꯝꯃꯦ ꯑꯩꯈꯣꯏꯁꯨ ꯇꯧꯋꯦ ꯇꯧꯋꯦ ꯑꯗꯨꯕꯨ ꯁꯤꯗꯗꯤ ꯇꯧꯔꯦ ꯊꯥꯛꯇ꯭ꯔꯦꯣꯏ
ꯑꯗꯨꯒꯤꯅꯤ ꯑꯩꯗꯤ ꯍꯦꯕꯤꯠ ꯑꯗꯨꯝ ꯆꯠꯅꯦ ꯍꯧꯖꯤꯛꯄꯨꯗꯤ ꯈꯔ ꯊꯥꯗꯣꯛ ꯈ꯭ꯔꯦ ꯅꯠꯇ꯭ꯔꯗꯤ ꯑꯩ ꯃꯣꯔꯅꯤꯡ ꯏꯚꯤꯅꯤꯡ ꯅꯨꯡꯟ ꯑꯗꯨ
ꯊꯥꯎ ꯊꯥꯎ ꯑꯩꯈꯣꯏꯒꯤ ꯆꯠꯅꯕꯤꯁꯦ ꯃꯥꯡꯍꯟꯕ ꯌꯥꯗꯦ ꯅꯠꯇ꯭ꯔꯥ
ꯍ ꯏꯃ ꯀ
ꯐ ꯐ ꯍꯅꯕꯤ ꯍꯅꯕꯤ
ꯍꯣꯏ ꯉꯔꯥꯡ ꯆꯍꯤꯗꯤ ꯀꯌꯥ ꯁꯨꯔꯦ ꯍꯍꯥꯟꯅ ꯑꯣꯏꯔꯝꯃꯅꯤ
ꯉꯣꯈꯥ ꯑꯣꯏꯈꯥ ꯐꯥꯅꯤ
ꯑꯉꯥꯡ ꯑꯣꯏꯒꯅꯤ ꯍꯣꯏ
ꯑꯩꯕꯗꯤꯣꯏ ꯃꯥꯃꯊ ꯀꯣꯏ
ꯀꯨꯟꯃꯥꯊꯣꯏ ꯍꯥꯏꯗꯤ
ꯀꯩꯔꯣ ꯈꯅꯤ ꯄ ꯆ ꯊ ꯋꯥ
ꯇ꯭ꯋꯦꯟꯇꯤ ꯋꯥꯟ ꯑꯣꯏꯕ꯭ꯔꯣ ꯅꯪ
ꯍ ꯅ
ꯁꯦꯡꯉꯦ ꯁꯉꯦ
ꯍꯧꯗꯤ ꯅꯪꯗꯤ ꯇ꯭ꯋꯦꯟꯇꯤ ꯅꯥꯏꯟꯇꯤꯟ
ꯅꯠꯇꯦꯍꯦ ꯑꯗꯨꯗꯒꯤ ꯆꯞ ꯃꯥꯟꯅꯩ ꯑꯗꯨꯕꯨ ꯑꯩꯅ ꯊꯥꯗ ꯍꯦꯟꯕꯤꯔꯝꯒꯅꯤ
ꯏꯁꯁ ꯅꯪꯅꯦ ꯑꯉꯥꯡꯅꯦ ꯊꯥꯗ
ꯅꯪ ꯑꯣꯏꯔꯝꯒꯅꯤ
ꯍꯟꯛꯛꯇꯗꯤ ꯊꯥꯗꯔꯣ
ꯑꯩꯗꯤ ꯐꯨꯜ ꯇꯧꯕ ꯅꯨꯃꯤꯠꯇꯨꯗ
ꯑꯦꯄ꯭ꯔꯤꯜꯗ ꯑꯣ ꯑꯩꯅ ꯖꯨꯟꯗ ꯑꯣ ꯑꯣ ꯊꯥꯗꯗꯤꯗꯤ ꯍ ꯍ ꯊꯥꯗꯗꯤ ꯗꯗꯥꯥꯅꯤꯅꯦ ꯑꯗꯨꯗꯤ
ꯍꯣꯏ ꯑꯩ ꯑꯗꯨꯒꯤ ꯑꯩ ꯃꯤ ꯐꯨꯜ ꯇꯥꯎꯧꯕ ꯀꯟꯕꯅꯤꯀꯣ
ꯎꯝ ꯑꯩꯁꯨ ꯂꯛꯅꯕ ꯌꯥꯝ ꯍꯥꯏꯕꯅꯤꯗ ꯑꯩꯁꯨ ꯂꯛꯅꯕꯅꯤꯗ ꯑꯗꯨꯗꯤ ꯏꯁꯨ ꯀꯥꯏ ꯅ ꯊ ꯀꯥꯟꯅ ꯑꯣꯗꯣ
ꯎꯝ ꯑꯗꯨꯕꯨ ꯃꯔꯛ ꯃꯔꯛꯇ ꯑꯩꯅ ꯇꯧꯔꯛꯑꯗꯤ ꯅꯪ ꯁꯤꯔꯦꯁ ꯂꯧꯒꯅꯤꯀꯣ
ꯎꯝ ꯑꯩꯗꯤ ꯁꯤꯦꯔꯤꯌꯁ ꯃꯤꯅ ꯍꯥꯏꯕꯁꯦ ꯁꯤꯦꯔꯤꯌꯁ ꯎꯔꯥꯎꯔꯥꯎꯗꯦ ꯑꯩꯗꯤ ꯅꯪꯅ ꯍꯧꯖꯤꯛ ꯍꯥꯏꯔꯤꯕ ꯃꯌꯥꯝꯁꯨ ꯑꯩ ꯀꯩꯁꯨ ꯈꯟꯗꯦ
ꯎꯝ ꯑꯁꯦꯡꯕ ꯂꯥꯛꯄꯤꯔꯗꯤ ꯅꯪ ꯈꯪꯉꯤꯅꯦ
ꯂꯥꯛꯄ ꯂꯥꯛꯇꯕ ꯑꯗꯨꯗꯤ ꯂꯥꯛꯑꯀꯥꯟꯗ ꯑꯃꯨꯛ ꯋꯥꯔꯤ ꯁꯥꯟꯅꯒꯗꯕꯅꯤꯅ ꯑꯗꯨꯗꯤ ꯈꯪꯉꯅꯤꯅ
ꯎꯝ
ꯍ ꯇꯞꯅꯤꯡꯉꯦ ꯇꯝꯃꯨꯛ ꯀꯔꯤꯦ ꯅꯪ ꯉꯔꯥꯡꯕꯣꯔ ꯌꯦꯡꯕ꯭ꯔꯣ
ꯍꯣꯏ
ꯑ ꯍꯣꯔꯦꯟ ꯑꯔꯖꯦꯟꯇꯤꯅꯥ ꯂꯩꯅꯦ
ꯑꯗꯨꯗꯤ ꯏꯁ꯭ꯀꯤꯞ ꯇꯧꯕ ꯌꯥꯗꯦꯍꯦ ꯑꯩꯒꯤ ꯃꯦꯟ ꯃꯦꯟ ꯃꯦꯟ ꯃꯦꯠꯁꯅꯤ
ꯑꯩꯦ ꯑꯩꯒꯤ ꯁꯋꯥꯗꯦꯗꯤꯅꯦꯅꯦꯃꯤꯁꯤꯁꯦ
ꯑꯣ ꯅꯪꯒꯤꯁꯦ ꯑꯩꯉꯣꯟꯗ ꯍꯥꯏꯕ ꯑꯣꯏꯔꯝꯃꯅꯤ ꯑꯩ ꯅꯤꯡꯉ ꯁꯤꯗꯤ
ꯀ ꯍꯥꯏꯕ
ꯍꯧꯖꯤꯛ ꯑꯩ ꯑꯥꯔꯖꯦꯟꯇꯤꯅꯥꯒꯤ ꯍꯥꯐ ꯗ꯭ꯔꯦꯁ ꯍꯥꯞꯄ ꯍꯧꯈ꯭ꯔꯦ ꯑꯩ ꯍꯥꯞ ꯄꯦꯟꯍꯈ꯭ꯔꯦ ꯏꯍꯧꯈ꯭ꯔꯦ ꯍꯟꯗ ꯍꯟꯇꯛ ꯂꯩꯕꯅꯦꯕ ꯏꯁꯄꯠ ꯑꯣꯐꯤꯐꯥꯒꯤꯗꯃꯛꯀꯤ ꯑꯁ ꯐꯤꯐꯥ ꯈꯨꯗꯤꯡꯒꯤ ꯂꯩꯕꯅꯦꯕ ꯑꯩꯗꯣ
ꯎꯝ ꯑꯗꯨ ꯄꯩꯁꯥ ꯄꯥꯏꯕꯅꯤꯅꯀꯣ ꯑꯗꯨꯒꯤ ꯂꯩꯒꯗꯕꯅꯤ
ꯄꯥꯏꯗꯣꯏꯗ ꯁꯨꯝ ꯑꯩꯈꯣꯏ ꯄꯥꯝꯕꯒꯤꯀꯣ ꯂꯩꯇ ꯂꯩꯇꯅ ꯂꯤꯅꯦ ꯂꯤꯅꯦ ꯂꯩꯣ ꯍꯥꯏꯇꯥꯔꯦ
ꯎ
ꯆꯥꯠꯊꯣꯛ ꯆꯥꯁꯤꯟꯁꯤꯗ ꯑꯆꯥꯄꯣꯠ ꯐꯥꯎ ꯆꯥꯗꯕꯤꯗꯀꯣ ꯑꯗꯨꯒ ꯊꯝꯕ ꯅꯨꯄꯥ ꯇꯔꯥ ꯂꯦꯝꯃꯛꯑꯁꯨ ꯑꯗꯨꯝ ꯊꯝꯕ
ꯎꯝꯖꯒ ꯂ ꯏꯕ ꯁꯣꯅꯥꯕꯌꯥ ꯀꯥꯇꯧ ꯃꯥꯂ ꯅꯁꯦ ꯑꯗꯨꯒ ꯂꯤꯦꯛꯁꯨ ꯂꯤꯦꯛ ꯇꯧ ꯃꯥꯥꯜꯂꯦ
ꯑꯩꯗꯤ ꯂꯤꯛꯇꯨꯗ ꯂꯩꯕꯨ ꯂꯩꯔꯗꯤꯀꯣ ꯑꯩꯅ ꯍꯣꯏ ꯑꯩꯅ ꯁꯤꯖꯤꯅꯤꯡꯉꯥꯏ ꯂꯩꯔꯗꯤ ꯀꯌꯥꯔ ꯍꯥꯏꯔꯛꯑꯁꯨ ꯁ ꯄꯤ ꯄꯤꯔꯔꯣꯏ ꯑꯗꯨꯕꯨ ꯑꯩꯅ ꯀꯔꯁꯨꯔ ꯁꯤꯖꯤꯟꯅꯩꯗꯉꯥꯏ ꯂꯩꯕꯗꯤ ꯑꯗꯨꯝ ꯄꯤꯊꯣꯛꯑꯦꯕ
ꯑꯁ ꯑꯩꯗꯤ ꯑꯗꯨꯒꯨꯝꯕ ꯅꯠꯇꯦ ꯑꯩꯒꯤ ꯂꯩꯗ꯭ꯔꯁꯨꯀꯣ ꯑꯗꯨꯝ ꯁꯤꯖꯟꯅꯅꯤꯡꯅꯤꯡꯉꯥꯏ ꯂꯩꯔꯁꯨ ꯃꯣꯏꯅ ꯏꯃꯥꯔꯖꯦꯟꯁꯤ ꯑꯣꯏꯔꯦ ꯍꯥꯏꯗꯤ ꯑꯩꯗꯤ ꯑꯗꯨꯝ ꯄꯨꯊꯣꯛꯑꯣꯦ ꯑꯗ ꯍꯥꯏꯗꯤ ꯃꯤꯒꯤ ꯑꯩꯁꯨ ꯋꯥꯕꯅꯤꯅ ꯃꯤꯁꯨ ꯍꯦꯟꯅ ꯋꯥꯔꯝꯒꯗꯕꯗꯣ ꯅꯨꯡꯉꯥꯏꯇꯕꯒꯤꯀꯣ
ꯑꯗꯨꯕꯨ ꯑꯗꯨꯕꯨ ꯑꯩꯒꯤꯗꯤ ꯃꯔꯝꯗꯤ ꯁꯤꯖꯤꯅꯤꯡꯉꯥꯏ ꯂꯩꯕꯅꯤꯅꯦ ꯑꯩꯈꯣꯏꯁꯨ ꯑꯗꯨꯒꯤ ꯍꯣꯏ ꯑꯗꯨ ꯍꯦꯟꯅ ꯄ꯭ꯔꯥꯏꯖ ꯑꯩꯅ ꯄ꯭ꯔꯥꯏꯖ ꯈꯟꯕꯗꯣ ꯑꯗꯨ ꯍꯦꯟꯅ ꯂꯦꯝꯃꯗꯤ ꯑꯗꯨꯝ ꯄꯤꯕ ꯂꯦꯝꯕꯗꯨꯗꯤ
ꯐꯌꯦ ꯐꯌꯦ
ꯎꯝ
ꯎꯝ
ꯌꯥꯝ ꯂꯤꯛꯇꯕꯁꯦ ꯐꯠꯇꯤ ꯐꯠꯇꯕꯅꯤꯀꯣ ꯃꯔꯛ ꯃꯔꯛꯇꯁꯨ ꯂꯤꯛꯇꯣꯏꯅꯤ
ꯇꯉ ꯇ ꯍꯥꯏꯦ
ꯊꯕꯛ ꯆꯠꯇꯣꯏꯔꯣ
ꯍ ꯆꯇꯦꯅꯦ
ꯑꯣꯝ ꯅꯪ ꯅꯁꯥ ꯂꯣꯏꯔꯝꯅꯤ
ꯍꯥ
ꯅꯪꯅ ꯁꯥꯥꯟ ꯅꯣꯏꯔꯝꯒꯅꯦꯕ
ꯅꫭꯏꯒꯗꯕ ꯃꯥꯟꯕ꯭ꯔ ꯀꯪꯒꯗꯕ ꯃꯥꯟꯕ꯭ꯔ
ꯑꯗꯨꯝ ꯃꯦꯗꯤꯌꯝꯗꯤ ꯑꯣꯏꯔꯝꯒꯅꯤ ꯈꯔꯕꯨꯗꯤ ꯅꯣꯏꯇꯥꯛ ꯇꯧꯒꯅꯤ ꯈꯪꯉꯦ
ꯑꯩ ꯋꯦꯠꯁꯦ ꯐꯣꫪꯇꯤ ꯐꯣꫪ ꯂꯩꯑꯌꯦ ꯋꯦꯠꯁꯦ ꯐꯣꫪꯇꯤ ꯐꯣꫪ ꯂꯩꯌꯦ
ꯑꯣ ꯐꯣꫪꯇꯤꯐꫭꫪ ꯂꯩꯔꯗꯤ ꯀꯪꯉꯦꯅꯦ
ꯈꯪꯗꯦ ꯅꯣꯏꯕ꯭ꯔ ꯀꯥꯡꯉꯨꯕ꯭ꯔ ꯈꯪꯗꯦ ꯑꯗꯨꯗꯤ ꯑꯩꯗꯤ
ꯀꯪꯉꯦ ꯀꯪꯉꯦ ꯐꯣꫪꯇꯤ ꯐꯣꯔ ꯂꯩꯔꯗꯤ